ꯍꯜꯂꯣ
ꯎꯝ ꯍꯜꯂꯣ ꯇꯥꯕ꯭ꯔꯣ ꯎꯝ ꯇꯥꯔꯦ ꯑꯧ ꯇꯥꯏꯌꯦ ꯇꯥꯗꯕ꯭ꯔ
ꯑꯣ ꯑꯣ ꯇꯥꯔꯦ ꯇꯥꯔꯦ ꯆꯥꯛ ꯏꯟꯁꯥꯡ ꯊꯣꯡꯉꯕꯣ
ꯆꯥꯛꯄꯨꯗꯤ ꯂꯣꯏꯔꯦ ꯑꯗꯨꯕꯨ ꯍꯤꯟꯖꯥꯡ ꯍꯧꯗ꯭ꯔꯤꯌꯦ ꯍꯤꯟꯖꯥꯡ ꯊꯣꯡꯅꯤꯡꯉꯥꯏ ꯂꯩꯇꯕ ꯀꯃꯥꯏꯟ ꯇꯧꯁꯤꯔꯥ ꯈꯪꯗꯦ
ꯑꯗꯨꯅꯦ ꯑꯗꯨꯅꯦ ꯑꯩꯈꯣꯏꯁꯦ ꯏꯟꯁꯥꯡ ꯊꯣꯛꯅꯤꯡꯉꯥꯏ ꯂꯩꯇꯦ ꯍꯤꯡꯒꯣꯟꯗ ꯑꯥ ꯁꯧꯒ꯭ꯔꯤ ꯈꯤꯛꯇꯪ ꯍꯧꯋꯦ ꯑꯗꯨ ꯈꯛꯇꯪ ꯑꯗꯣ ꯃꯅꯥꯁꯨ ꯂꯣꯏꯁꯤꯟꯒꯗꯧꯔꯦ ꯉꯁꯤꯗꯤ ꯍꯦꯍꯦ
ꯁꯧꯒ꯭ꯔꯤꯕꯨꯗꯤ ꯂꯩꯌꯦ ꯑꯗꯨꯕꯨ ꯊꯣꯡꯅꯤꯡꯗꯕ ꯆꯥꯃꯟꯗꯅꯀꯣ
ꯃꯥꯅꯦ ꯃꯥꯅꯦ
ꯍꯋꯥꯏꯗꯨꯁꯨ ꯈꯔ ꯄꯥꯜꯂꯦ ꯑꯗꯨꯕꯨ ꯆꯥꯅꯤꯡꯗꯕ ꯉꯥꯛꯇ ꯉꯥꯏꯔꯦ ꯍꯟꯗꯛꯁꯦ
ꯑꯁ ꯆꯥꯅꯤꯡꯗ꯭ꯔꯁꯨ ꯆꯥꯅꯤꯡꯗ꯭ꯔꯁꯨ ꯊꯣꯡ ꯊꯣꯡꯅꯕ ꯂꯩꯔꯤ ꯋꯥꯗꯤ ꯌꯥꯏ ꯀꯩꯅꯣ
ꯎꯝ ꯑꯗꯨꯅꯦ ꯍꯤꯟꯖꯥꯡ ꯊꯤꯕꯗ ꯑꯈꯣꯏꯁꯦ ꯋꯥꯕ ꯑꯃꯅꯦ ꯑꯈꯣꯏꯁꯦ ꯄꯣꯂꯨꯝ ꯑꯃꯅꯦꯕ ꯑꯌꯨꯛ ꯅꯨꯡꯊꯤꯟ ꯑꯌꯨꯛ ꯅꯨꯡꯊꯤꯟ ꯀꯔꯤ ꯍꯤꯟꯖꯥꯡ ꯊꯣꯡ ꯁꯤꯔꯥ ꯀꯔꯤ ꯍꯤꯟꯖꯥꯡ ꯊꯣꯡꯁꯤꯔꯥ ꯑꯗꯨꯝ ꯈꯜꯂꯩꯌꯦꯕ
ꯎꯝ ꯑꯗꯨꯅꯦ ꯑꯁ ꯍꯥꯎꯗ꯭ꯔꯁꯨ ꯊꯣꯡꯅꯕ ꯂꯩꯥꯔꯗꯤ ꯈꯔ ꯐꯩꯌꯦ ꯍꯥꯎ ꯍꯥꯎꯁꯨ ꯍꯥꯎꯗꯕ ꯊꯣꯡꯅꯕꯁꯨ ꯂꯩ ꯇꯕ ꯌꯥꯝ ꯋꯥꯕ ꯃꯇꯝ ꯂꯥꯛꯄꯅꯤꯍꯦ
ꯎꯝ ꯑꯗꯨꯅꯦ ꯎꯄꯥꯏ ꯂꯩꯇ꯭ꯔꯕꯅꯦ ꯍꯟꯗꯛꯁꯦ
ꯎꯝ ꯂꯧ ꯁꯨꯕ ꯂꯣꯏ ꯂꯣꯢꯈ꯭ꯔꯝꯅꯤꯅ ꯑꯍꯥꯎꯕ ꯍꯦꯛ ꯆꯥꯊꯣꯛꯑꯣ ꯀꯩꯅꯣ
ꯑꯍꯥꯎꯕ ꯆꯥꯅꯤꯉꯥꯏ ꯂꯩꯇꯕꯒꯤꯅꯦ ꯅꯪ ꯌꯦꯟ ꯄꯤꯔꯛꯑꯣ ꯅꯪ ꯌꯦꯟ ꯈꯔ ꯌꯥꯝꯃꯗꯤ ꯄꯤꯔꯛꯑꯣꯗꯅ
ꯇꯧꯁꯜꯂꯣ
ꯑꯗ꯭ꯋꯥꯗꯩ ꯐꯥꯅꯤꯡꯉꯥꯏ ꯑꯄꯤꯛꯄ ꯉꯥꯛꯇ
ꯑꯗꯨꯝ ꯃꯄꯨꯝ ꯃꯄꯨꯝ ꯑꯣꯏꯅ ꯐꯨꯄꯤꯔꯒ
ꯃꯄꯨꯝ ꯐꯥꯎꯗꯤ ꯆꯥꯅꯤꯡꯗ꯭ꯔꯦꯍꯦ
ꯑꯥꯍ
ꯑꯈꯣꯏꯁꯦ ꯍꯦꯡꯖꯥꯡꯗꯒꯤ ꯋꯥꯕꯅ ꯑꯋꯥꯕꯅ
ꯃꯥꯅꯦ ꯃꯥꯅꯦ ꯑꯁ ꯇꯝꯄꯥꯛ ꯂꯧꯒꯨꯝꯕ ꯆꯞ ꯏꯁꯤꯡꯒꯤ ꯂꯧ ꯂꯧ ꯂꯤꯡꯕꯒꯨꯝꯕ ꯆꯞꯄꯗꯤ ꯌꯥꯝ ꯋꯥꯏ ꯑꯁꯦꯡꯕꯀꯣ
ꯋꯥꯏ ꯍꯣꯏ ꯉꯁꯤꯗꯤ ꯈꯔ ꯉꯜꯂꯦ ꯑꯩꯈꯣꯏ ꯌꯥꯝ ꯉꯟꯅ ꯍꯜꯂꯛꯑꯦ
ꯍꯥꯟꯅꯁꯨ ꯑꯈꯣꯏ ꯑꯁ ꯑꯉꯥꯡ ꯍꯧꯖꯤꯛꯁꯨ ꯑꯉꯥꯡ ꯑꯣꯏꯔꯤꯌꯦꯕꯨ ꯑꯉꯥꯡ ꯑꯣꯏꯔꯤꯉꯩꯗ ꯑꯥ ꯈꯨꯂꯪ ꯆꯠꯂꯒ ꯑꯈꯣꯏ ꯎꯝ ꯃꯔꯨꯞꯁꯤꯡꯒ ꯃꯤꯌꯥꯝ ꯃꯤ ꯇꯔꯥꯃꯨꯛ ꯄꯨꯜꯂꯒꯀꯣ
ꯑꯥꯎ
ꯑꯗꯨꯝ ꯆꯜꯂꯝꯃꯦ ꯑꯁ ꯑꯩꯈꯣꯏ ꯕꯦꯁ ꯃꯌꯥꯝꯗꯨꯁꯨ ꯃꯌꯨꯝ ꯄꯥꯟꯕꯌꯣ ꯑꯁ ꯂꯥꯏꯔꯤꯛ ꯇꯝꯕ ꯇꯣꯉꯥꯟ ꯇꯣꯉꯥꯟ ꯂꯣꯏꯅ ꯆꯟꯅꯈ꯭ꯔꯕꯩ
ꯍꯣꯏ ꯍꯣꯏ ꯎꯝ ꯑꯗꯨ ꯇꯧꯕꯅꯦ ꯍꯣꯏ ꯇꯝꯄꯥꯛ ꯂꯧꯁꯦ ꯑꯥ ꯑꯈꯣꯏꯗꯗꯤ ꯃꯤ ꯑꯥ ꯀꯔꯤ ꯑꯃ ꯑꯃꯒꯤ ꯂꯧꯗꯣ ꯑꯗꯨꯝ ꯃꯇꯦꯡ ꯄꯥꯡꯕꯤꯕ ꯈꯨꯂꯪꯒꯤꯗꯣ
ꯍꯣꯏ
ꯑꯗꯨꯝ ꯇꯧꯕꯅꯤꯅ ꯑꯈꯣꯢꯒꯤ ꯂꯧ ꯂꯣꯢꯔꯁꯨ ꯃꯤꯒꯤ ꯂꯣꯢꯗ꯭ꯔꯗꯤ ꯄꯣꯠꯂꯨꯝ ꯑꯃꯅꯦ
ꯃꯥꯅꯦ ꯃꯥꯅꯦ ꯑꯗꯨꯅꯦ ꯑꯗꯨ ꯃꯇꯦꯡ ꯄꯥꯡꯕꯤꯔꯣꯏꯁꯨ ꯌꯥꯗꯕꯀꯣ ꯎꯝ
ꯑꯗꯨꯕꯨ ꯑꯗꯨꯗꯨ ꯑꯗꯨꯗꯅꯤꯗ ꯑꯈꯣꯢ ꯈꯨꯟꯗ ꯂꯩꯕ ꯅꯨꯡꯉꯥꯢꯕ ꯑꯦꯟꯖꯣꯢꯃꯦꯟ ꯍꯥꯢꯗꯨꯁꯨ ꯑꯗꯨꯕꯨꯗꯤ ꯈꯔꯗꯤ ꯌꯥꯎꯔꯦ ꯑꯗꯨꯝ ꯃꯤ ꯃꯌꯥꯝ ꯆꯠꯂꯒ ꯄꯨꯟꯁꯤꯜꯂꯒ ꯆꯠꯄꯁꯦ ꯈꯣꯢ ꯑꯗꯨꯒꯨꯝꯕ ꯇꯝ ꯂꯥꯛꯅꯤꯡꯗ꯭ꯔꯁꯨ ꯂꯥꯛ ꯂꯥꯛꯇꯕ ꯃ ꯃꯇꯝ ꯌꯥꯎꯔꯛꯀꯅꯦꯕ
ꯑꯗꯨꯅꯦ ꯑꯁ ꯑꯩꯈꯣꯢꯗꯤ ꯑꯗꯨꯃꯥꯢꯅ ꯃꯔꯨꯞ ꯌꯥꯝ ꯆꯠꯂꯒ ꯑꯗꯨꯃꯥꯢꯅ ꯂꯧꯗꯣ ꯂꯤꯡꯕ ꯂꯣꯢꯔꯗꯤ ꯑꯗꯨꯝ ꯂꯩꯈꯣꯝ ꯃꯔꯥꯛꯇ ꯁꯥꯟꯅꯕꯀꯣ ꯑꯗꯨꯃꯥꯢꯅ ꯇꯧꯔꯒ ꯑꯍꯤꯡꯗꯗꯤ ꯑꯍꯤꯡꯗ ꯇꯨꯝꯕꯗꯣ ꯑꯌꯨꯛꯇꯗꯤ ꯍꯧꯒꯠꯄ ꯉꯝꯃꯔꯣꯢ ꯑꯗꯨ ꯑꯣꯢꯔꯁꯨ ꯈꯨꯂꯥꯡꯗꯣ ꯂꯣꯢꯗꯕꯅꯤꯅ ꯑꯗꯨꯝ ꯅꯝꯐꯨꯗ ꯆꯠꯂꯦꯗꯣ
ꯑꯗꯨꯅꯦ ꯋꯥꯕꯗꯤ ꯌꯥꯝ ꯋꯥꯕꯅꯦ ꯑꯍꯥꯟꯕ ꯅꯨꯃꯤꯠꯇꯅꯦ ꯍꯦꯟꯅ ꯋꯥꯕꯁꯦ
ꯑꯗꯨꯅꯦ ꯑꯗꯨꯝ ꯁꯨꯈ꯭ꯔꯗꯤ ꯈꯔ ꯐꯥꯕꯀꯣ
ꯑꯥ ꯑꯍꯥꯟꯕ ꯅꯨꯃꯤꯠꯇꯗꯤ ꯑꯩꯁ ꯍꯧꯒꯠꯄ ꯉꯝꯗꯕꯅꯦ
ꯃꯥꯅꯦ ꯃꯥꯅꯦ
ꯅꯣꯛꯅꯤꯡꯕꯕꯣ ꯀꯞꯅꯤꯡꯕꯣ ꯌꯥꯝ ꯋꯥꯕꯅꯦ
ꯑꯗꯨꯅꯦ ꯑꯗꯣ ꯑꯉꯥꯡ ꯅꯨꯄꯥꯗꯣ ꯀꯔꯤ ꯊ ꯑ ꯒꯗꯥꯢ ꯆꯠꯈ꯭ꯔꯦ ꯉꯁꯤꯗꯤ
ꯉꯁꯤ ꯀꯩꯅꯣꯒꯤ ꯃꯤꯒꯤ ꯂꯧ ꯈꯣꯢꯕ ꯆꯠꯈꯤꯕꯅꯦ ꯍꯜꯂꯛꯇ꯭ꯔꯤ
ꯑꯣ ꯑꯣ ꯑꯁ ꯅꯨꯄꯥꯁꯤꯡꯁꯨ ꯌꯥꯝ ꯋꯥꯕꯅꯦꯀꯣ ꯂꯧꯒꯤ ꯃꯇꯝꯗꯗꯤ
ꯍꯣꯢ ꯌꯥꯝ ꯋꯥꯢꯑꯦ ꯂꯣꯢꯅ ꯆꯣꯛꯊꯥꯔꯦ ꯍꯥꯢꯌꯦ ꯃꯁꯥꯗꯣ ꯍꯟꯗꯛ ꯃꯥ ꯏꯟꯖꯤꯟ ꯉꯥꯛꯇ ꯄꯥꯢꯕꯅꯤꯅ
ꯍꯣꯢ
ꯊꯥꯕꯤ ꯄꯥꯜ ꯂꯩꯌꯦ ꯑꯈꯣꯢ ꯍꯤꯡꯒꯣꯟꯗ
ꯑꯁ ꯊꯥꯕꯤꯗꯣ ꯆꯤꯡꯒꯤ ꯆꯤꯡꯒꯤ ꯊꯥꯕꯤꯗꯣ ꯆꯤꯡꯂꯧꯗ ꯄꯥꯟꯕ ꯊꯥꯕꯤꯗꯣ ꯌꯥꯝ ꯍꯥꯎꯕꯅꯤꯅꯦ ꯄꯦꯠꯂꯒ ꯑ ꯃ ꯃꯍꯤꯒ ꯌꯥꯝꯕꯗꯣ
ꯈꯤꯇꯪ ꯈꯤꯇꯪ ꯃ ꯀꯔꯤ ꯍꯥꯢꯒꯗ꯭ꯔꯥ ꯃꯆꯥ ꯃꯆꯥ ꯊꯣꯛꯄ ꯍꯧꯔꯤꯕꯅꯦ ꯑꯩꯒꯤ ꯂꯧꯗꯣ
ꯑꯣ ꯑꯣ
ꯅꯍꯥꯟ ꯑꯩ ꯆꯠꯄꯗꯨꯗ ꯅꯨꯆꯥ ꯃꯆꯥꯗꯤ ꯊꯣꯛꯄ ꯍꯧꯈ꯭ꯔꯕꯅꯦ
ꯎꯝ ꯎꯝ
ꯑꯩ ꯍꯧꯖꯤꯛ ꯊꯥꯕꯤ ꯍꯦꯛ ꯆꯥꯔꯤ
ꯑꯁ ꯍꯥꯎꯅꯤ ꯑꯩ ꯑꯩꯁꯨ ꯑꯁꯤ ꯍꯤꯡꯒꯣꯟꯗ ꯀꯩꯅꯣ ꯍꯥꯢꯕ꯭ꯔꯤꯒꯤꯔꯥ ꯈꯪꯗꯦ ꯑꯩꯅ ꯊꯥꯕꯅꯦꯕꯀꯣ
ꯑꯥ
ꯑꯗꯣ ꯌꯥꯝ ꯉꯟꯅꯗꯤ ꯄꯥꯜꯂꯦ ꯄꯥꯜꯂꯒ ꯌꯥꯝ ꯁꯥꯡ ꯁꯥꯡꯅ ꯊꯣꯛꯕꯗꯣ ꯑꯩꯅ ꯃꯊꯛꯇꯒꯤ ꯄꯥ ꯃꯊꯛꯇ ꯄꯥꯟꯍꯟꯒꯗꯧꯕ ꯖꯥꯠ ꯑꯣꯢꯕ꯭ꯔꯥ ꯈꯪꯗꯕ ꯑꯩꯅ ꯑ ꯃꯈꯥꯗ ꯂꯩꯕꯥꯛꯇꯨꯗ ꯑꯗꯨꯝ ꯑꯥ ꯀꯩꯅꯣ ꯆꯦꯟꯍꯜꯂꯒ ꯎꯝ ꯄꯥꯟꯍꯟꯕ ꯑꯗꯨ ꯌꯥꯝ ꯁꯥꯡ ꯁꯥꯡꯅꯗꯤ ꯄꯥꯟꯕꯀꯣ ꯑꯗꯨ ꯆꯥꯕ ꯌꯥꯔꯒꯗ꯭ꯔꯅ ꯍꯦꯛꯄꯗꯣ ꯑꯗꯨꯝ ꯄꯨꯝꯔꯝꯕ ꯃꯅꯨꯡꯗ
ꯃꯊꯪ ꯃꯈꯥ ꯀꯩꯅꯣ ꯇꯧꯗꯦ ꯑꯗꯨꯕꯨ ꯃꯊꯛ ꯈꯔ ꯇꯩ ꯈꯔ ꯊꯦꯠꯂꯗꯤꯀꯣ
ꯍꯣꯏ
ꯑꯗꯨꯅ ꯈꯔ ꯐꯥꯕꯅꯦ ꯆꯩ ꯈꯔ ꯊꯦꯠꯂꯣ
ꯑꯗꯨꯅꯦ ꯑꯗꯨꯅꯦ ꯑꯩ ꯑꯩꯒꯤꯗꯤ ꯄꯨꯔꯥ ꯂꯩꯕꯥꯛꯇ ꯇꯨꯝꯕꯅꯦꯕ
ꯀꯂꯦꯟ ꯊꯕꯤ ꯑꯣꯏꯔꯝꯅꯤꯍꯦ
ꯈꯪꯗꯦ
ꯑꯈꯣꯏꯗꯗꯤ ꯍꯧꯖꯤꯛ ꯑꯩꯅ ꯍꯦꯛꯄꯗꯤ ꯀꯥꯂꯦꯟ ꯊꯕꯤꯅꯦ ꯗꯨꯀꯥꯟꯗ ꯍꯦꯛ ꯌꯣꯟꯕꯗꯣ ꯑꯗꯨꯅꯦ ꯑꯗꯣ ꯑꯈꯣꯏꯅ ꯍꯤꯡꯒꯣꯟ ꯁꯦꯝꯕꯗ ꯁꯝꯕꯟ ꯁꯦꯝꯃꯦꯗꯅ
ꯍꯣꯏ
ꯑꯗꯨꯏ ꯁꯝꯕꯥꯟꯗꯨꯗ ꯃꯣꯏ ꯃꯔꯤ ꯆꯠꯍꯜꯂꯤꯝꯕꯅꯤꯕ ꯑꯗꯨ ꯌꯥꯝ ꯄꯥꯜꯂꯦ
ꯑꯣ ꯑꯩꯗꯤ ꯑꯩꯁ ꯑꯥ ꯌꯨꯝꯗ ꯂꯩꯇ꯭ꯔꯦꯗꯤ ꯍꯧꯖꯤꯛꯀꯥꯟꯗꯤ ꯑꯈꯣꯏ ꯂꯣꯀꯦꯜꯒꯤ ꯂꯧꯗ ꯑꯥ ꯄꯥꯟꯕ ꯊꯕꯤꯁꯦ ꯄꯥꯛ ꯐꯪꯗ꯭ꯔꯦꯗꯀꯣ
ꯎꯝ ꯅꯥ ꯎꯝ ꯐꯪꯕ ꯌꯥꯔꯣꯏ ꯑꯩꯅ ꯍꯥꯏꯗꯧꯁꯦ ꯍꯧꯖꯤꯛ
ꯗꯣ ꯂꯩꯕꯒꯤ ꯎꯝ ꯏꯆꯦꯅ ꯃꯥꯒꯤ ꯂꯧꯗ ꯌꯥꯝ ꯄꯥꯝꯕꯗꯣ ꯌꯥꯝ ꯌꯥꯝ ꯄꯨꯔꯛꯄꯅꯦ ꯑꯁ ꯆꯥꯕꯗ ꯌꯥꯝ ꯄꯦꯟꯕꯅꯦ ꯃꯥ ꯃꯥꯒꯤꯗꯣ ꯄꯦꯠꯂꯒ ꯌꯥꯝ ꯌꯥꯝ ꯆꯥꯎꯕꯗꯣ ꯒ꯭ꯔꯤꯟ ꯑꯣꯏꯔꯒꯀꯣ ꯑꯣ ꯑꯁ ꯍꯟꯗꯛꯇꯤ ꯆꯥꯕ ꯐꯪꯗ꯭ꯔꯦ
ꯑꯊꯣꯠꯄꯗꯣ ꯑꯣꯏꯔꯝꯒꯅꯦꯕ
ꯑꯣꯏ
ꯑꯗꯨꯒ ꯊꯕꯤꯁꯨ ꯌꯥꯝꯅ ꯑꯥ ꯀꯩꯅꯣ ꯔꯥꯎꯟ ꯑꯣꯏꯔꯒ ꯃꯆꯥ ꯃꯆꯥ ꯍꯥꯎꯕ ꯖꯥꯠ ꯂꯩꯌꯦꯗꯅ
ꯎꯝ ꯋꯥꯇꯔ ꯃꯤꯂꯣꯟ ꯃꯥꯟꯕꯗꯨꯔꯣ
ꯍꯣꯏ ꯍꯣꯏ ꯑꯗꯨꯁꯨ ꯍꯥꯎꯋꯦ
ꯑꯈꯣꯏꯅ ꯍꯥꯎ ꯊꯕꯤꯅ ꯍꯥꯏꯅꯕꯗꯨ ꯑꯣꯏꯔꯝꯒꯅꯤꯌꯦ
ꯍꯣꯏ ꯑꯁ ꯑꯗꯣ ꯅꯣꯏꯗꯤ ꯅꯣꯏꯗꯤ ꯖꯨꯄꯤꯆꯥꯛꯀꯨꯝꯕ ꯊꯥꯗ꯭ꯔꯣ
ꯊꯥꯌꯦ ꯃꯥꯢꯌꯦ ꯃꯥꯒꯤ ꯀꯔꯤ ꯍꯥꯏꯒꯗ꯭ꯔꯥ ꯃꯥꯒꯤ ꯐ꯭ꯂꯥꯋꯔꯗꯣ ꯁꯥꯠꯄ ꯍꯧꯗ꯭ꯔꯤꯌꯦ
ꯑꯣ ꯑꯣ ꯈ꯭ꯔꯗꯤ ꯋꯥꯠꯂꯝꯒꯅꯤ ꯈꯔ ꯊꯦꯡꯕ ꯖꯥꯠꯇꯨ ꯀꯣ
ꯃꯤꯅ ꯍꯥꯏꯅꯥꯏ ꯑꯩꯈꯣꯏꯁꯦ ꯍꯥꯎꯋꯦ ꯍꯥꯏꯌꯦ
ꯑꯣ ꯍꯣꯏ ꯂꯣꯀꯦꯜꯒꯤ ꯑꯣꯏꯕ ꯃꯥꯜꯂꯦ ꯑꯗꯨꯏꯅꯦ
ꯎꯝ ꯎꯞ ꯈꯥꯏ ꯃꯈꯥ ꯃꯈꯥ ꯌꯧꯈ꯭ꯔꯝꯅꯤꯅ ꯈꯥꯏꯌꯦ
ꯃꯥꯒꯤ ꯑꯥ ꯄꯥꯟ ꯄꯥꯟ ꯂꯥꯛꯄ ꯑꯥ ꯃꯥꯒꯤ ꯍꯦꯛ ꯄꯥꯟ ꯊꯣꯛꯄ ꯃꯥ ꯃꯀꯣꯛꯇꯣ ꯑꯗꯨꯔꯣꯝꯗ ꯈꯥꯒꯟꯕꯅꯦ
ꯎꯝ ꯑꯗꯨꯗ ꯑꯩꯅ ꯆꯤꯛꯄꯤꯕꯒꯤ ꯈꯥꯔꯦꯕ ꯆꯥꯛ ꯍꯤꯟꯖꯥꯡ ꯊꯣꯡꯉꯕꯣ
ꯎꯝ
ꯀꯩ ꯏꯟꯖꯥꯡ ꯊꯣꯡꯒꯦ
ꯑꯁ ꯑꯩꯗꯤ ꯏꯟꯁꯥꯡ ꯊꯣꯡꯗ꯭ꯔꯦ ꯑꯥ ꯂ ꯃꯊꯛꯇ ꯂꯥꯢꯔꯤ ꯏꯅꯦꯈꯣꯏꯅ ꯑꯥ ꯀꯩꯅꯣ ꯇꯟꯗ ꯆꯥꯕ ꯍꯋꯥꯏꯗꯣ ꯃꯣꯇꯣꯔ ꯊꯣꯡꯕꯗꯣ
ꯑꯧ
ꯑꯗꯨ ꯃꯌꯥꯝ ꯅꯩꯌꯦ ꯑꯉꯥꯡꯅꯤ ꯇꯨꯁꯟ ꯂꯥꯛꯒꯗ ꯊꯔꯛꯀꯦ ꯍꯥꯏꯕꯗꯣ ꯎꯝ ꯐꯥꯔꯦ ꯏꯟꯁꯥꯡ ꯂꯩꯇ꯭ꯔꯤꯉꯩꯗ
ꯁꯥꯡ ꯊꯣꯡꯅꯤꯡꯉꯥꯏ ꯂꯩꯇ꯭ꯔꯤꯉꯩꯗ ꯊꯥꯔꯛꯑꯣ ꯍꯥꯏꯕꯒꯤ ꯑꯩ ꯏꯟꯁꯥꯡ ꯊꯣꯡ ꯆꯥꯛ ꯈꯛꯇ ꯀꯥꯝꯃꯤꯌꯦ
ꯑꯍꯝ ꯆꯞ ꯆꯥꯔꯦ ꯑꯗꯨꯗꯤ ꯅꯪꯒꯤꯗꯤ
ꯆꯞ ꯆꯥꯔꯦ
ꯑꯩꯗꯤ ꯎꯄꯥꯏ ꯂꯩꯇꯅ ꯁꯧꯒ꯭ꯔꯤ ꯊꯣꯡꯒꯦ ꯇꯧꯔꯦ ꯍꯧꯖꯤꯛ
ꯁꯧꯒ꯭ꯔꯤꯗꯣ ꯉꯥ ꯑꯌꯥꯏꯕ ꯍꯥꯞꯄꯒꯀꯣ
ꯎꯝ
ꯉꯥꯔꯤ ꯈ꯭ꯔ ꯌꯥꯝ ꯍꯥꯞꯂꯒ ꯑꯥ ꯑꯁ ꯎꯝ ꯇꯅꯝꯒ ꯌꯥꯝ ꯍꯥꯞꯂꯒ ꯊꯣꯡꯉꯗꯤ ꯌꯥꯝ ꯍꯥꯎꯕꯅꯤꯗ
ꯈꯣꯏꯁꯦ ꯆꯅꯝꯁꯨ ꯉꯔꯤꯁꯨ ꯇꯦꯜꯂꯧꯁꯨ ꯂꯣꯏ ꯂꯣꯏꯁꯤꯜꯂꯛꯑꯦ ꯍꯌꯦꯡꯁꯦ ꯑꯩ ꯕꯥꯖꯥꯔ ꯊꯣꯛꯀꯦꯅ ꯇꯧꯕꯅꯤ
ꯑꯣ
ꯆꯥꯛ ꯢꯟꯖꯥꯡ ꯊꯣꯡꯃꯟꯗꯅ ꯇꯜꯂꯛꯑꯦꯕ
ꯃꯥꯅꯦ ꯃꯥꯅꯦ ꯊꯣꯡꯗꯕꯁꯨ ꯆꯥꯅꯤꯉꯥꯏ ꯂꯩꯇꯕ
ꯍꯣꯏ ꯃꯤꯅ ꯃꯤꯅ ꯊꯣꯡꯕꯁꯨ ꯈꯔ ꯈꯔ ꯆꯥꯅꯤꯡꯕꯅꯦ
ꯃꯥꯅꯤ ꯃꯥꯅꯦ
ꯇꯦ
ꯑꯈꯣꯏꯗꯤ ꯑꯩꯈꯣꯏ ꯅꯨꯄꯥꯗ ꯅꯣꯡ ꯐꯥꯗꯣꯛ ꯆꯥꯛ ꯢꯟꯁꯥꯡ ꯊꯣꯡꯕꯤꯌꯣ ꯍꯥꯏꯔꯁꯨ ꯑꯁ ꯆꯥꯢ ꯊꯕꯛ ꯑꯇꯩꯕꯨꯗꯤ ꯂꯣꯏꯅ ꯇꯧꯋꯦꯕꯀꯣ
ꯍꯣꯏ
ꯆꯥꯛ ꯢꯟꯁꯥꯡ ꯊꯣꯡꯅꯕꯗꯤ ꯂꯥꯏꯗꯒꯤ ꯍꯦꯟꯅ ꯀꯤꯕꯅꯦ ꯑꯈꯣꯏꯗꯤ
ꯑꯁ ꯈꯣꯏꯕꯨꯗꯤ ꯊꯣꯡꯕ ꯊꯣ ꯊꯣꯡꯕꯕꯨꯗꯤ ꯗꯨꯝ ꯊꯣꯡꯉꯦ ꯗꯨꯕꯨ ꯇꯣꯏꯅ ꯊꯣꯡꯗꯕ ꯃꯣꯏꯅꯀꯣ
ꯊꯣꯡꯅꯤꯉꯥꯢ ꯊꯧꯅꯥ ꯐꯥꯕꯁꯤꯡꯗꯤ ꯌꯥꯝ ꯐꯩꯌꯦ ꯅꯨꯄꯥ ꯑꯣꯏꯔꯁꯨꯀꯣ
ꯇꯣꯏꯅꯗꯤ ꯊꯣꯡ ꯊꯣꯡꯗꯕ ꯊꯣꯡꯕꯨꯗꯤ ꯊꯣꯡꯉꯦ ꯑꯗꯨꯕꯨ ꯇꯣꯏꯟ ꯊꯣꯡꯉꯨ ꯌꯥꯗꯕ ꯃꯣꯏꯁꯦ
ꯑꯣ ꯅꯣꯡ ꯐꯥꯗꯣꯛ ꯅꯣꯡ ꯐꯥꯗꯣꯛ ꯊꯣꯡꯕꯤꯕ ꯌꯥꯝ ꯐꯩ
ꯆꯥꯔꯖ ꯀꯥꯕ ꯅꯨꯃꯤꯠ ꯀꯨꯝꯕꯗꯗꯤ ꯅꯨꯡꯗꯥꯡ ꯅꯨꯡꯗꯥꯡ ꯅꯨꯡꯗꯥꯡꯕꯨꯗꯤ ꯑꯗꯨꯝ ꯉꯍꯥꯛ ꯉꯍꯥꯛ ꯊꯣꯡꯕꯤꯌꯦ ꯈꯣꯏ ꯅꯥꯕ ꯀꯥꯟꯗ ꯊꯣꯡꯉꯦ ꯑꯗꯨꯒ ꯑꯌꯨꯛꯀꯨꯝꯕ ꯋꯥꯃꯜꯂꯗꯤ ꯅꯪ ꯉꯁꯤꯒꯤꯗꯤ ꯊꯣꯡꯕꯤꯌꯣ ꯍꯥꯏꯔꯗꯤ ꯑꯗꯨꯝ ꯌꯥꯝꯅꯗꯤ ꯊꯣꯡꯕꯤꯗꯦꯕꯨ ꯃꯔꯛ ꯃꯔꯛꯇ ꯑꯗꯨꯝ ꯊꯣꯡꯕꯤꯌꯦ
ꯍꯣꯏ ꯑꯗꯨꯃꯥꯏꯟ ꯇꯧꯒꯗꯧꯕꯅꯦꯕ ꯑꯈꯣꯏꯗꯤ ꯑꯈꯣꯏꯗꯤ ꯑꯁ ꯑꯗꯨꯝ ꯑꯌꯥꯝꯕ ꯑꯩꯅ ꯊꯣꯡꯕꯅꯤ
ꯃꯣꯏꯅ ꯃꯕꯨꯛ ꯐꯠꯇꯕ ꯅꯠꯇ꯭ꯔꯁꯨ ꯃꯣꯏꯁꯦ ꯃꯍꯧꯁꯥꯗꯒꯤ ꯑꯗꯨꯝ ꯁꯨꯗꯕ ꯃꯤꯁꯨ ꯌꯥꯎꯕꯅꯦ
ꯑꯗꯨꯅꯦ ꯃꯣꯏꯒꯤꯁꯦ ꯆꯥꯛ ꯑꯦꯟꯁꯥꯡ ꯊꯣꯡꯅꯕ ꯌꯥꯝ ꯍꯩꯅꯗꯕ ꯖꯥꯠꯅꯦꯕ
ꯍꯣꯏ ꯁꯨꯞ ꯊꯣꯡ ꯊꯣꯡꯗꯕꯅꯤꯅ ꯃꯣꯏꯁꯨ ꯇꯟꯕꯖꯠꯅꯦ ꯀꯣꯏꯁꯨ ꯌꯥꯝꯅ ꯇꯥꯡꯕꯤꯗꯕꯅꯦ ꯃꯔꯛ ꯃꯔꯛꯇꯅꯤꯗ ꯑꯩꯈꯣꯏꯁꯨ
ꯍꯣꯏ ꯄꯥꯡꯗꯦ ꯀ꯭ꯌꯥ ꯄꯥꯡꯗꯦ ꯈꯣꯏꯁꯨ ꯎꯝ
ꯅꯨꯄꯥꯁꯤꯡꯁꯦ ꯂꯨꯕꯅꯤꯍꯦ ꯅꯣꯏꯗꯤ ꯄꯥꯏꯗ꯭ꯔꯣ ꯑꯃꯗꯣ
ꯑꯗꯨꯅꯦ ꯃꯥꯅꯤ ꯃꯥꯅꯤ
ꯑꯃꯗꯨ ꯄꯥꯏꯗꯕ꯭ꯔꯕ ꯅꯣꯏꯗꯤ
ꯑꯈꯣꯏꯔꯣ ꯄꯥꯏꯗꯦ ꯀꯩꯁꯨ ꯄꯥꯏꯗꯤꯌꯦ
ꯑꯁ ꯑꯈꯣꯏꯗꯤ ꯂꯣꯏꯔꯕꯅꯦ ꯃꯥꯁꯇꯔꯅꯦ ꯑꯗꯨ ꯄꯥꯏꯗ꯭ꯔꯗꯤ ꯋꯥ ꯂꯣꯏꯔꯦ ꯀꯩꯅꯣ
ꯑ ꯃꯣꯏꯗꯤ ꯑꯩꯈꯣꯏꯗꯤ ꯃꯁꯥꯒ ꯀꯩꯅꯣ ꯌꯥꯗꯕꯒꯤꯀꯣ
ꯑꯧ ꯑꯗꯨ ꯄꯥꯏꯗ꯭ꯔꯗꯤ ꯅꯪꯗꯤ ꯌꯥꯝ ꯅꯨꯡꯉꯥꯏꯅ ꯂꯩꯔꯝꯅꯤꯍꯦ
ꯍꯣꯏ ꯅꯨꯡꯉꯥꯏꯌꯦ ꯍꯥꯏꯕꯗꯤ ꯃꯥꯁ ꯃꯥꯗꯤ ꯑꯗꯨꯒꯨꯝꯕꯁꯨ ꯄꯥꯏꯗꯦ ꯑꯗꯨꯒ ꯌꯥꯝ ꯒ꯭ꯌꯥꯟ ꯇꯥꯅ ꯀꯔꯤ ꯍꯥꯏꯁꯤꯔꯥ ꯌꯥꯝꯅ ꯑ ꯀꯔꯤ ꯍꯥꯏꯁꯤꯔ ꯌꯥꯝ ꯁꯥꯎꯔꯒ ꯗꯨꯨꯡꯗꯥꯡ ꯗꯨꯡꯗꯥꯡ ꯇꯥꯎꯕ ꯃꯤꯁꯨ ꯅꯠꯇꯦꯕ ꯑꯗꯨꯒꯤ
ꯑꯣ ꯑꯗꯨ ꯄꯥꯏꯗ꯭ꯔꯗꯤ ꯌꯥꯝ ꯐꯩꯌꯦ ꯅꯪꯗꯤ ꯅꯪꯒꯤ ꯂꯥꯏꯐ ꯕꯛ ꯌꯥꯝ ꯐꯩꯅ
ꯌꯥꯝ ꯐꯩꯌꯦ ꯂꯥꯢ ꯂꯥꯏꯔꯕ ꯏꯃꯨꯡ ꯑꯣꯏꯔꯁꯨ ꯑꯗꯨꯝ ꯑꯩꯒꯤ ꯅꯨꯄꯥ ꯐꯥꯕꯒꯤ ꯑꯗꯨꯝ ꯑꯩꯅ ꯅꯨꯡꯉꯥꯏꯅ ꯂꯩꯕ ꯐꯪꯉꯤꯅꯤ
ꯑꯗꯨꯒꯤꯅꯦ ꯍꯣꯏ ꯅꯪꯅ ꯅꯨꯡꯉꯥꯏꯅ ꯍꯧꯖꯤꯛ ꯂꯩ ꯐꯪꯕꯗꯣ ꯑꯁ ꯌꯥꯝ ꯐꯩꯌꯦ ꯈꯣꯏꯗꯤ ꯄꯥꯏꯔꯅꯨ ꯍꯥꯏꯔꯁꯨ ꯌꯥꯗ ꯗꯦ ꯃꯣꯏꯅ ꯃꯍꯥꯎꯗꯣ ꯈꯪꯈ꯭ꯔꯕꯅꯤꯅꯀꯣ
ꯃꯥꯅꯦ ꯃꯥꯅꯦ ꯑꯗꯨ ꯑꯣꯏꯔꯁꯨ ꯌꯨꯝꯗ ꯀꯔꯥꯟ ꯇꯨꯔꯥꯟ ꯇꯧꯗꯗꯤ ꯀꯩꯁꯨ ꯀꯥꯏꯗꯦꯗ